ꯎꯝ ꯑꯁ ꯃꯅꯨꯡꯗ ꯐꯝꯕꯗꯣ ꯌꯥꯝ ꯁꯥꯃꯟꯕ ꯃꯅꯨꯡ ꯆꯪꯈ꯭ꯔꯦ ꯉꯁꯤꯗꯤ ꯃꯤ ꯌꯥꯝ ꯂꯩꯇꯦꯗ
ꯎꯝ ꯑꯗꯨꯗꯤ ꯌꯥꯢꯅꯦ
ꯀꯩꯒꯤꯅꯣ
ꯈꯪꯖꯩꯅꯦ ꯁꯤꯀꯥꯟꯗꯅꯦꯅꯦ ꯑꯩꯁꯨ ꯂꯥꯛꯄ ꯌꯥꯒꯗꯧꯕ ꯃꯇꯥꯡꯁꯦ
ꯍꯣꯏ ꯃꯥꯁꯨ ꯐꯤ ꯁꯥꯔꯤ
ꯎꯝ
ꯎꯝ
ꯐꯖꯅ ꯁꯥꯔꯦꯅꯦ ꯃꯥꯒꯤ ꯐꯤꯁꯦ
ꯑꯥ
ꯌꯣꯟꯕꯔꯣ ꯑꯃꯨꯛꯀꯥ
ꯌꯣꯟꯗꯦꯗ
ꯎꯝ
ꯐꯤ ꯁꯥꯕꯁꯦ ꯌꯥꯝ ꯋꯥꯕꯅꯦꯗ
ꯎꯝ ꯂꯩꯔꯗꯤ ꯂꯩꯔꯗꯤ ꯃꯃꯟꯁꯨ ꯌꯥꯝꯕ
ꯑꯥ ꯃꯥꯅꯤ ꯇꯔꯤꯄꯜ ꯅꯥꯏꯟ
ꯎꯝ
ꯁꯤꯡ ꯇꯔꯥ ꯀꯨꯟ
ꯎꯝ ꯃꯥꯅ ꯐꯖꯅ ꯅꯣꯏꯒꯤꯗꯃꯛꯇꯤ ꯐꯤꯗꯤ ꯐꯖꯟ ꯁꯥꯕꯤꯈ꯭ꯔꯦꯅꯦ ꯅꯣꯏꯗꯤ ꯁꯦꯠꯄ ꯎꯗꯦ ꯅꯨꯄꯤꯒꯤ ꯉꯥꯛꯇꯥꯔꯣ
ꯅꯨꯄꯤ ꯑꯉꯥꯡ ꯑꯗꯨꯃꯥꯏꯅ ꯊꯤꯕ ꯀꯥꯟꯗ ꯐꯪꯁꯟ ꯀꯔꯤ ꯀꯥꯔꯥ ꯑꯗꯨꯃꯥꯏꯟ ꯇꯧꯕ ꯀꯥꯟꯗ ꯑꯗꯨꯃꯥꯏꯅ ꯄꯤꯅꯩꯅ
ꯎꯝ
ꯃꯥꯒꯤ ꯃꯥ ꯃꯥꯒꯤ ꯀꯨꯝꯕ ꯀꯔꯤ ꯃꯌꯥꯝꯕꯒꯤ ꯃꯆꯥꯒꯤ ꯒꯨꯝꯕ ꯗꯨꯃꯥꯏꯅ ꯂꯩꯅ ꯑꯈꯣꯏꯒꯤ ꯀꯁ ꯇꯝꯆꯧ
ꯎꯝ
ꯈ꯭ꯔꯤꯁꯇꯦꯟꯗꯨꯃꯥꯏꯅ ꯆꯪ ꯑꯣꯏꯁꯨ ꯀꯩꯅꯣꯝꯃ ꯈꯣꯏ ꯀꯁꯇꯝꯗꯤ ꯇꯧꯗꯕ ꯌꯥꯗꯦ ꯎꯝ ꯑꯗꯨꯃꯥꯏꯅ ꯄꯤꯇꯕ ꯌꯥꯗꯦꯕ
ꯎꯝ
ꯈꯔ ꯑꯈꯣꯏꯁꯨ
ꯂꯣꯏꯅꯃꯛ ꯍꯨꯖꯤꯛꯀꯥꯟꯁꯤꯗꯤ
ꯃꯌꯨꯝꯗ ꯑꯗꯨꯃꯥꯏꯅ ꯆꯥꯎꯔꯒ ꯂꯩꯔꯗꯤ ꯑꯈꯣꯏ ꯂꯩꯗ꯭ꯔꯦꯅꯥ
ꯎꯝ ꯇꯥꯡꯅ‌ ꯇꯥꯡꯕꯒ ꯈꯣꯏꯗꯤ ꯁꯥꯕ ꯍꯩꯗ ꯕꯅꯦ ꯂꯩꯔꯤꯕꯅꯤꯅꯦ ꯄꯤ ꯑꯈꯣꯏꯁꯨ ꯇꯔꯥꯒ ꯄꯤꯕ ꯂꯩꯔꯤꯝꯅꯤꯅꯦ ꯍꯦꯟꯕꯒꯨꯝ
ꯇꯔꯥ
ꯎꯝ ꯂꯤꯁꯤꯡ ꯇꯔꯥ ꯍꯦꯟꯅ ꯄꯤꯕꯒꯨꯝꯕꯁꯨ ꯂꯩꯌꯦ
ꯎꯝ
ꯑꯗꯨꯕꯨ
ꯅꯨꯄꯤꯒꯤ ꯅꯨꯄꯤꯒꯤ ꯐꯅꯦꯛ ꯈꯛꯇꯥꯅꯤꯗ ꯇꯥꯡ ꯇꯥꯡꯕꯗꯤ
ꯍꯣꯏ
ꯅꯣꯏꯔꯣꯝꯁꯨ ꯇꯧꯔꯝꯅꯤꯅꯦ
ꯈꯣꯏꯒꯤꯗꯤ ꯃꯈꯜ ꯃꯈꯜ ꯂꯩꯌꯦ
ꯎꯝ
ꯂꯩꯁꯥꯕꯤꯅ ꯁꯦꯠꯇꯣꯏꯕ ꯐꯅꯦꯛ ꯂꯩꯌꯦ ꯃꯤꯗꯜ ꯑꯦꯖ ꯋꯤꯃꯦꯟꯅ ꯑꯗꯨꯃꯥꯏꯅ ꯁꯦꯠꯇꯧꯕ ꯂꯩꯌꯦ ꯃꯧꯅ ꯁꯦꯠꯇꯧꯕ ꯑꯗꯨꯃꯥꯏ ꯂꯩꯌꯦ ꯑꯅꯧꯕ ꯍꯅꯨꯕꯤ ꯗꯨꯃꯥꯏꯅ ꯁꯦꯠꯇꯧꯕ ꯂꯩꯌꯦ ꯅꯣꯏꯗꯤ ꯗꯨꯃꯥꯏ ꯂꯩꯇ꯭ꯔꯣ
ꯑꯗꯨꯃꯛꯇꯤ ꯂꯩꯇꯦ ꯑꯩꯈꯣꯏꯗꯤ ꯄꯨꯛꯁꯦꯠꯇ ꯁꯦꯠꯂꯦꯗ ꯑꯗꯨꯕꯨ ꯂꯨꯍꯣꯡꯕꯒꯤ ꯑꯁꯤꯕꯒꯤ ꯐꯪꯁꯟꯒꯤ ꯁꯤꯒꯨꯝꯕꯗꯤ ꯂꯩꯌꯦ ꯂꯩꯁꯥꯕꯤꯒꯤꯅꯦ ꯑꯗꯨꯒꯤꯅꯦ ꯍꯥꯏꯁꯤꯗꯤ ꯀ꯭ꯌꯥ ꯇꯧꯅꯗꯦ ꯂꯩꯗꯤ ꯂꯩꯔꯝꯒꯅꯤ ꯗꯨꯕꯨ ꯀꯌꯥ ꯇꯧꯅꯗꯦ ꯈꯣꯡꯒ꯭ꯔꯥꯎ ꯉꯥꯛꯇ ꯁꯤꯖꯤꯟꯅꯕ
ꯀꯣꯏꯁꯨꯕꯨ ꯂꯩꯌꯦ ꯃꯤ ꯁꯤꯕꯗꯣ ꯑꯝꯇ ꯁꯦꯠꯄ ꯈꯣꯏꯗꯤ ꯁꯣꯜ ꯂꯩꯌꯦ ꯍꯥꯢꯕꯅꯤꯗ
ꯎꯝ ꯈꯣꯢꯖꯨ ꯈ꯭ꯔꯗꯤ ꯑꯗꯨꯃꯥꯏꯅ ꯂꯂꯩꯌꯦ ꯍꯣꯏ ꯑꯗꯨꯕꯨ ꯇꯧꯗꯕꯁꯨ ꯂꯩꯌꯦꯗ ꯅꯪ ꯏꯟꯅꯗꯔꯥ ꯑꯗꯨꯝ ꯁꯦꯠꯅꯤꯡ ꯁꯦꯠꯅꯤꯡꯕ ꯁꯦꯠꯂꯦꯗ
ꯃꯤ ꯍꯥꯏꯁꯤꯗꯤ ꯁꯦꯝꯕꯗ ꯃꯇꯝ ꯆꯪꯉꯦꯗꯅ ꯊꯠꯄꯒꯤ ꯌꯥꯔꯣꯏꯕ
ꯍꯨ
ꯑꯗꯨꯒꯤꯅꯦꯗ ꯆꯨꯝꯃꯕꯣ
ꯎꯝ ꯒꯥꯔꯤ ꯃꯅꯨꯡꯗꯔꯥ
ꯎꯝꯍꯛ ꯄꯥꯒꯤ ꯅꯨꯡꯗ ꯃꯥꯅ ꯈꯔ ꯐꯕꯒꯨꯝ ꯇꯧꯋꯤꯀꯣ
ꯑꯣ ꯃꯥꯅ ꯀꯗꯥꯢ ꯆꯠꯄ
ꯃꯄꯥꯟꯗ ꯂꯩꯌꯦ
ꯃꯨꯛꯀꯥ
ꯎꯝ ꯃꯥꯒꯤꯁꯤꯅ ꯈꯤꯇꯪ ꯃꯅꯨꯡ ꯆꯪꯖꯤꯟꯕꯅꯤꯅꯀꯣ ꯑꯗꯨꯒꯤ ꯁꯤꯗꯗꯤ ꯀꯔꯤꯁꯨ ꯐꯥꯏꯚ ꯖꯤ ꯐꯪꯗꯦꯅꯦ ꯀꯃꯥꯏꯅ ꯇꯣꯏꯖꯥꯠꯅꯣ ꯐꯣꯔꯖꯤ ꯉꯥꯛꯇ ꯏꯪꯁꯨ ꯏꯪꯒꯅꯤ ꯃꯥꯒꯤꯗꯤꯀꯣ ꯇꯨꯝꯕꯀꯥꯟꯗꯁꯨ ꯉꯁꯥꯏ ꯑꯩꯒꯤꯗꯨꯗꯤ ꯉꯥꯟꯃꯟꯗꯅ ꯅꯨꯡꯗꯥꯡ ꯁꯨ ꯑꯩ ꯍꯥꯏꯗꯣ ꯍꯦꯛ ꯅꯣꯡꯉꯥꯜꯔꯒ ꯅꯨꯡꯁꯥ ꯃꯉꯥꯟꯅ ꯉꯥꯟꯕꯗꯣ ꯈꯪꯉꯦꯕ ꯑꯗꯨꯒꯤ
ꯎꯝ
ꯃꯤꯀꯞ ꯁꯠ ꯁꯥꯁꯥ ꯊꯣꯛꯀꯦ ꯍꯥꯏꯔꯁꯨ ꯌꯥꯏ ꯑꯦꯁꯤ ꯃꯅꯨꯡꯗ ꯂꯩꯔꯗꯤ ꯅꯣꯡꯉꯥꯟꯕ ꯈꯪꯔꯣꯏ ꯃꯔꯣꯝ ꯍꯥꯏꯗꯤ ꯃꯄꯥꯟꯗ ꯑꯩ ꯂꯩꯕꯗꯨ ꯆꯞ ꯆꯥꯕꯅꯤ ꯍꯥꯏꯗꯤ ꯅꯨꯡꯁꯥꯅ ꯄꯥꯟꯕꯅꯤꯅ ꯑꯌꯨꯛ ꯑꯣꯏꯔꯦ ꯑꯣꯏꯗꯦ ꯍꯥꯏꯔꯁꯨ ꯃꯤ ꯂꯥꯛꯑꯦ ꯂꯥꯛꯇꯦ ꯍꯥꯏꯁꯨ ꯐꯠ ꯐꯠ ꯊꯣꯛꯄ ꯅꯨꯡꯉꯥꯏꯌꯦꯗꯅ ꯑꯩꯅ ꯗꯣꯔꯤꯅꯤꯗ
ꯃꯣꯢꯒꯤ ꯀꯤꯠꯆꯟꯗ ꯁꯤꯗꯣ
ꯍꯥ
ꯅꯣꯏ ꯍꯧꯖꯤꯛꯀꯤ ꯀꯤꯠꯆꯟꯂꯥ ꯇꯧꯔꯤꯗꯣꯝꯒꯤꯗꯣ ꯁꯤꯇꯣꯛꯔꯗꯤ ꯉꯥꯜꯂꯛꯀꯅꯤꯕ
ꯀꯔꯤ ꯉꯥꯟꯒꯗꯧꯕ ꯃꯥ ꯑꯦ ꯍꯣꯏ ꯉꯥꯜꯂꯛꯀꯅꯤ
ꯁꯤ
ꯇ꯭ꯔꯗꯤ ꯍꯧꯖꯤꯛꯇꯤ ꯉꯥꯟꯈꯤꯔꯣꯏ ꯍꯧꯖꯤꯛꯀꯤ ꯋꯥ ꯂꯩꯇꯦ ꯑꯗꯨꯗꯤ ꯅꯍꯥꯟꯗꯩꯁꯨ ꯏꯄꯨꯗꯨ ꯂꯥꯛꯔꯒ ꯃꯔꯨꯞꯀꯤ ꯑꯩ ꯍꯪꯕꯅꯤ ꯍꯪꯔꯒ ꯃꯔꯨꯞꯁꯦ ꯐꯪꯔꯕꯁꯨ ꯍꯨꯖꯤꯛꯇꯤ ꯈꯇꯪꯗꯤ ꯑꯗꯨꯃꯥꯏꯅ ꯑꯈꯣꯏꯅ ꯐꯪꯒꯅꯤ ꯍꯥꯏꯕꯒꯤ ꯃꯑꯣꯡꯗ ꯐꯪꯔꯔꯣꯏ ꯍꯥꯏꯅ ꯍꯥꯏꯌꯦ ꯌꯃꯨꯛ ꯐꯪꯒꯗꯧꯕ꯭ꯔꯥ ꯑꯈꯣꯏꯅ ꯄꯤꯕꯗꯒꯤꯗꯤ ꯍꯦꯟꯅꯗꯤ ꯐꯪꯒꯅꯤ ꯑꯗꯨꯕꯨ ꯍꯦꯟꯅ ꯐꯪꯒꯗꯧꯕꯗꯨꯗꯤ ꯐꯪꯉꯔꯣꯏ ꯍꯥꯏꯕꯗꯤ ꯃꯁꯤꯗ ꯑꯈꯣꯏꯅ ꯌꯥꯎꯕ ꯀꯥꯟꯗ ꯉꯁꯥꯏ ꯂꯥꯟ ꯂꯩꯕ ꯀꯟꯗ ꯃꯤ ꯑꯥ ꯂꯥꯟꯗ ꯌꯥꯎꯕ ꯃꯤꯈꯣꯏ ꯂꯩꯌꯦꯗꯅ
ꯄꯤꯔꯛꯇꯕꯁꯤꯡꯗꯣ
ꯑꯗꯨꯗ ꯃꯣꯏ ꯇꯣꯛꯈ꯭ꯔꯕ ꯄꯨꯟꯕ ꯌꯥꯗꯕꯒꯤ ꯃꯤ ꯈꯣꯏꯁꯨ ꯂꯩꯌꯦꯗꯅ ꯀꯔꯤꯔꯍꯦ ꯂꯣꯏꯅ ꯐꯏꯌꯣ ꯍꯥꯏꯕ꯭ꯔꯣ
ꯄꯤꯔꯛꯇꯕ ꯃꯤꯁꯤꯡꯗꯣ
ꯍꯣꯏ ꯈꯣꯏꯒ ꯁꯤꯒ ꯄꯥꯎ ꯐꯥꯎꯅꯕ ꯌꯥꯗꯕ ꯈꯣꯏꯒꯤ ꯖꯥꯇꯤꯁꯤꯡꯗꯣ ꯍꯧꯖꯤꯛ ꯂꯩꯌꯦꯗꯅ ꯂꯣꯏꯅ ꯍꯥꯏꯌꯣ ꯍꯥꯏꯕ꯭ꯔꯣ ꯑꯗꯣ ꯈꯣꯏꯗꯨꯗꯤ ꯌꯥꯎꯔꯛꯇ꯭ꯔꯦꯗꯅ ꯆꯠ ꯈꯨꯟ ꯆꯦꯟꯒ꯭ꯔꯕꯅꯤꯅ ꯃꯣꯏꯗꯤ ꯁꯨꯋꯥꯏ ꯂꯩ ꯌꯥꯗꯕꯅꯤꯅ ꯑꯗꯨꯗꯤ ꯃꯣꯏꯗꯤ ꯇꯣꯛꯈ꯭ꯔꯦꯗꯅ ꯇꯣꯛꯄꯅꯤꯅ ꯑꯗꯨꯗ ꯄ꯭ꯔꯣꯕ꯭ꯂꯦꯝꯁꯦ ꯈ꯭ꯔ ꯂꯩꯌꯦꯕ ꯑꯗꯨꯅꯅꯤꯅ ꯑꯈꯣꯏꯒꯤ ꯇꯧꯕꯁꯤꯁꯨ ꯄꯨꯔꯥ ꯃꯥꯡꯕꯁꯤꯁꯨ ꯅꯨꯡꯉꯥꯏ ꯇꯕꯅꯤꯅ ꯑꯈꯣꯏꯅ ꯄꯤꯕꯗꯣ ꯄꯤꯕꯗꯒꯤ ꯈ꯭ꯔꯗꯤ ꯍꯦꯟꯅꯗꯤ ꯐꯪꯕ ꯇꯥꯔꯦ ꯑꯗꯨꯕꯨ ꯑꯈꯣꯏꯒꯤ ꯍꯥꯟꯅ ꯇꯧꯔꯝꯕꯒꯤ ꯄ꯭ꯂꯥꯟ ꯁꯨꯛ ꯐꯪꯒꯅꯤ ꯍꯥꯏꯕꯗꯨꯗꯤ ꯍꯧꯖꯤꯛꯇꯤ ꯐꯪꯉꯔꯣꯏ ꯍꯥꯏꯅ ꯍꯥꯏꯌꯦꯕ ꯃꯥꯡꯕꯗꯤ ꯌꯥꯗꯕꯅꯤꯅ ꯈꯪꯗꯦ ꯋꯥꯔꯤꯕꯨ ꯑꯩꯅ ꯑꯃ ꯇꯪꯈꯥꯏꯕ ꯈꯪꯗꯦ ꯀꯌꯥ ꯄꯤꯈ꯭ꯔꯕ꯭ꯔꯥ ꯑꯦꯛꯖꯥꯝꯄꯜ ꯍꯥꯏꯕꯅꯦ ꯑꯩꯅ ꯍꯥꯏꯁꯦ ꯑꯃꯒꯨꯝꯕ ꯄꯤꯕ ꯑꯣꯏꯔꯗꯤ ꯑꯃ ꯍꯦ ꯑꯃ ꯇꯪꯈꯥꯏꯒꯨꯝꯕ ꯐꯪꯕ ꯇꯥꯕ ꯑꯁꯨꯃꯥꯏꯅ ꯄ꯭ꯔꯃꯥꯟꯕꯨ ꯍꯥꯏꯕ ꯎꯝ
ꯐꯖꯟꯅ ꯃꯥꯡꯒ꯭ꯔꯦꯕ ꯃꯗꯨꯗꯤ
ꯃꯥꯡꯕ ꯍꯩꯕꯁꯤꯗꯤ ꯑꯗꯨꯝ ꯃꯥꯡꯕꯃꯛꯁꯨ ꯅꯠꯇꯦ ꯑꯗꯨꯝ ꯑꯈꯣꯏꯒꯤ ꯈꯇꯪꯗꯤ ꯍꯟꯕꯤꯌꯦꯗꯅ ꯄꯨꯔꯥ ꯃꯥꯡꯕꯗꯤ ꯅꯨꯡꯉꯥꯏꯇꯕꯅꯤꯅ ꯑꯗꯨꯃꯥꯏꯅ ꯇꯧꯋꯦ
ꯄ꯭ꯔꯃꯥ ꯄ꯭ꯔꯃꯥꯡ ꯄ꯭ꯔꯃꯥꯡꯕꯒ ꯆꯞ ꯃꯅꯒ꯭ꯔꯦꯗ ꯑꯗꯨꯗꯤ
ꯎꯝ ꯄꯨꯔꯥ ꯃꯥꯡꯔꯒ ꯀꯔꯤꯁꯨ ꯐꯪ ꯀꯔꯤꯁꯨ ꯐꯪꯗꯅ ꯂꯩꯒꯗꯧꯕꯒꯤ ꯁꯔꯨꯛꯄꯨꯗꯤ ꯑꯗꯨ ꯍꯥꯏꯅꯕꯅꯦꯅꯦ ꯁꯤꯒꯤ ꯃꯊꯪ ꯅꯨꯄꯤꯖꯤꯅ ꯑꯃꯨꯛ ꯀꯔꯤꯇꯧꯔꯤꯖꯠꯅꯣ
ꯃꯃꯦꯡ ꯄꯜꯂꯕꯔꯥ ꯅꯥꯈꯣꯟ ꯇꯥꯗ꯭ꯔꯦ ꯇꯕ꯭ꯔꯥ ꯎꯝ
ꯀꯔꯤꯁꯨ ꯇꯥꯗꯦ ꯍꯥꯏꯕ꯭ꯔꯣ
ꯑꯥꯃꯨꯛ ꯇꯥꯔꯦ
ꯑꯣ ꯁꯤꯁꯨ ꯁꯨꯃꯏꯟ ꯇꯧꯕ ꯃꯥꯜꯂꯦ ꯃꯥꯒꯤ ꯒꯤ ꯃꯃꯥꯡꯒꯤ ꯏꯁꯀ꯭ꯔꯤꯟꯗꯣ ꯉꯥꯟꯗ꯭ꯔꯗꯤ ꯊꯣꯛꯇꯕ ꯃꯥꯜꯂꯦ
ꯑꯦ ꯁꯨꯃꯥꯏꯅ ꯁꯨꯃꯥꯏꯅ ꯇꯧꯗꯦꯗ ꯁꯥꯚ꯭ꯔꯅ ꯑꯣꯏꯔꯝꯅꯤ
ꯎꯝ ꯈꯪꯗꯦꯅꯦ ꯍꯧꯖꯤꯛ ꯑꯩꯅ ꯗꯨ ꯉꯁꯥꯏ ꯑꯈꯣꯏ ꯉꯥꯡꯅꯔꯤꯗꯣ ꯂꯣꯛ ꯆꯠꯈ꯭ꯔꯦꯕ ꯑꯩꯒꯤꯗꯣ ꯂꯣꯛ ꯆꯠꯄꯗꯣ ꯑꯃꯨꯛꯀ ꯍꯥꯡꯇꯣꯛꯄ ꯀꯥꯟꯗ ꯌꯥꯈ꯭ꯔꯕ ꯗꯨꯒꯤꯅꯦꯕꯥ ꯁꯤꯗꯤ ꯀ꯭ꯔꯤꯒꯤꯔꯥ ꯍꯥꯏꯕ
ꯁꯥꯃꯔ ꯂꯣꯏꯒꯔꯝꯅꯤꯅ
ꯑꯗꯨꯅ ꯑꯣꯏꯔꯝꯒꯅꯤ ꯑꯗꯨꯗꯤ ꯑꯩꯁꯨ ꯈꯪꯗ꯭ꯔꯦ
ꯑꯩ ꯑꯈꯣꯏ ꯃꯥꯝꯒꯗ꯭ꯔꯥ ꯑꯩ ꯗꯨꯃꯥꯏꯅ ꯇꯧꯕꯥꯁꯤꯗꯤ
ꯎꯝ ꯑꯗꯨꯗꯤ ꯃꯣꯏꯅ ꯑꯣꯏꯔꯝꯂꯅꯤꯅꯦ ꯑꯩꯗꯤ ꯗꯨꯃꯥꯏꯅ ꯈꯟꯕ
ꯁꯤꯃꯥꯏ ꯈꯜꯂꯨꯔꯒ ꯑꯃꯨꯛ ꯇꯥꯗ꯭ꯔꯦꯅꯀꯣ
ꯀꯩꯗꯧꯔꯤ ꯀꯩꯗꯧꯔꯖꯥꯠꯂ
ꯇꯥꯔꯦ ꯑꯃꯨꯛꯀ
ꯁꯣꯏꯔꯅ ꯑꯣꯏꯔꯝꯒꯅꯤ ꯑꯗꯨꯗꯤ ꯅꯪꯒꯤꯗꯣ
ꯅꯪ ꯊꯤꯟꯕ ꯌꯥꯏꯅ
ꯎꯝ
ꯃꯨꯊꯠꯄꯥꯒꯤꯔꯣ
ꯃꯨꯊꯠꯇꯦ
ꯅꯠꯇꯦ ꯂꯣꯛ ꯁꯀ꯭ꯔꯤꯟꯗꯨ
ꯎꯝ
ꯃꯨꯊꯠꯞꯒꯤꯔꯥ ꯍꯥꯏꯕꯅꯦ
ꯍꯣꯏꯅꯦ ꯑꯩꯒꯤ ꯁꯤꯗ ꯁꯨꯝ ꯎꯝ ꯉꯁꯥꯏꯗꯒꯤꯗꯤ ꯅꯥꯀꯣꯡ ꯍꯥꯞꯄꯦꯗꯅ ꯑꯗꯨꯗ ꯑꯩꯅ ꯂꯧꯊꯣꯛꯑꯒ ꯑꯃꯨꯛꯀ ꯀꯔꯤꯔꯥ ꯂꯥꯛꯄꯗꯨꯗ ꯌꯦꯡꯕ ꯑꯗꯨꯒꯤ ꯌꯦꯡꯕ ꯀꯥꯟꯗ ꯃꯊꯟꯗ ꯆꯠꯄ ꯍꯥꯏꯇꯥꯔꯦꯅꯦ ꯑꯗꯨꯒꯤ ꯑꯗꯨꯒꯤꯅꯦꯗ ꯂꯥꯛꯑꯣꯅꯦ
ꯉꯥꯡꯅꯤꯡꯗꯦ
ꯂꯥꯛꯑꯣ ꯐꯤꯂꯝ ꯅꯝꯕ ꯈꯛ ꯅꯠꯇꯦ ꯂꯥꯛꯄ ꯍꯥꯏꯕꯁꯤꯗꯤ ꯂꯥꯛꯄꯅꯦ
ꯃꯗꯨꯈꯛ ꯍꯥꯏꯔꯒ ꯂꯩꯔꯣ ꯅꯪ ꯃꯦ
ꯎꯝ ꯀꯔꯤꯗꯨꯈꯛ ꯍꯥꯏꯕ ꯃꯦꯟꯁꯨ ꯃꯦꯟꯒꯤ ꯑꯗꯨ ꯈꯛꯀꯤꯁꯨ ꯑꯗꯨ ꯈꯛꯀꯤ ꯀꯔꯤꯅꯣ
ꯍꯝ
ꯑꯗꯨꯅꯦꯕ ꯃꯦꯟꯗꯤ
ꯑꯗꯨꯒꯤ ꯃꯦꯟꯁꯨ ꯂꯥꯛꯀꯅꯤ ꯀꯩꯅꯣ
ꯂꯥꯛꯀꯅꯤ ꯍꯥꯏꯕꯗꯤ ꯑꯩꯁꯨ ꯈꯪꯉꯦ
ꯈꯪꯕꯗꯣ ꯉꯥꯏꯃꯤꯟꯅꯔꯁꯦ ꯀꯔꯤ ꯀꯥꯏꯒꯦ
ꯄꯪꯀꯨꯏ ꯀꯨꯏꯗ꯭ꯔꯦꯅ ꯉꯥꯏꯅꯉꯥꯏ ꯀꯌꯥ ꯊꯥ ꯋꯥꯠꯂꯦ ꯊꯥ ꯇꯪꯈꯥꯏ ꯆꯠꯇ꯭ꯔꯦꯗ ꯑꯗꯨꯗꯗꯤ ꯄꯨꯔꯥ ꯑꯣꯄꯦꯟꯅ